ꯇꯔꯕ
ꯇꯥꯕ꯭ꯔꯣ
ꯑꯣꯏ ꯇꯥꯏ
ꯎꯝ ꯇꯥꯔꯦ ꯇꯥꯔꯦ
ꯏꯃꯕꯅ ꯀꯣꯜ ꯇꯧ ꯃꯥꯡꯗꯦꯗ ꯏꯃꯥꯟꯅꯕꯅ ꯀꯣꯜ ꯇꯧꯁꯤꯜꯂꯛꯄꯩꯅꯦ ꯇꯥꯟꯖꯥ ꯑꯗꯨꯗ
ꯀꯩꯅꯣ ꯄꯨꯡꯗꯤ ꯁꯨꯕ ꯅꯠꯇ꯭ꯔꯣ
ꯍꯣꯏ ꯁꯋꯦ
ꯑꯣ
ꯎꯝ
ꯑꯩꯅ ꯍꯥꯏꯕꯗꯤ ꯍꯧꯖꯤꯛ ꯇꯧꯔꯛꯄꯗꯣ ꯅꯪꯅ ꯇꯥꯗꯕꯗꯣ ꯃꯥꯡꯕ꯭ꯔꯥ ꯍꯥꯏꯕꯅꯤꯅ
ꯃꯥꯡꯗꯦꯕ ꯃꯥꯡꯗꯦꯕ
ꯑꯃꯨꯛ ꯃꯨꯛ ꯊꯠꯂꯒ ꯇꯧꯕ꯭ꯔꯣ ꯑꯣ ꯑꯣ ꯑꯣ ꯑꯗꯨꯅꯦꯕ
ꯒ꯭ꯟ ꯇꯥꯔꯦꯀꯣ
ꯎꯝ ꯇꯥꯔꯦ ꯇꯥꯔꯦ
ꯎꯝ ꯎꯝ ꯋꯥꯔꯤ ꯑꯗꯨꯃꯥꯏꯅ ꯅꯦꯠꯋꯥꯛ ꯅꯨꯡꯉꯥꯏꯕ ꯋꯥꯔꯤ ꯁꯥꯕ ꯐꯪꯉꯁꯤ ꯅꯨꯡꯉꯥꯏ ꯅꯨꯡꯉꯥꯏꯔꯦ ꯑꯗꯨ
ꯑꯗꯨꯅꯤ ꯅꯨꯡꯉꯥꯏꯌꯦ ꯍꯧꯖꯤꯛ
ꯇꯥꯕꯣꯏ ꯇꯥꯗꯕꯣꯏ ꯇꯧꯋꯦ ꯀꯥꯏꯗꯒꯤ ꯄꯥꯈꯠꯂꯦꯅꯦ ꯌꯥꯝ ꯌꯥꯝꯅ ꯄꯥꯈꯠꯂꯦ
ꯑꯩ ꯑꯃꯨꯛ ꯁꯥꯎꯔꯛꯀꯗ꯭ꯔꯥꯅ
ꯄꯥꯁꯨ ꯄꯥꯈꯠꯂꯤ ꯀꯤꯁꯨ ꯀꯤꯗꯣ
ꯎꯝ ꯏꯁ ꯍꯧꯖꯤꯛ ꯍꯟꯗꯛ ꯃꯔꯛ ꯁꯦ ꯂꯧ ꯂꯣꯏ ꯂꯣꯏꯒꯗꯧꯕ ꯃꯥꯜꯂꯦ ꯏꯁꯤꯡꯗꯣ ꯂꯣꯏ ꯂꯩꯔꯦꯕ ꯇꯝꯄꯥꯛꯀꯤ ꯂꯧꯁꯤꯡꯗꯣ
ꯉꯔꯥꯡ ꯅꯨꯡꯗꯥꯡꯁꯨ ꯅꯣꯡ ꯇꯥꯕ ꯃꯥꯜꯂꯦꯀꯣ
ꯇꯥꯗꯦ
ꯑꯩꯈꯣꯏ ꯁꯥꯏꯗꯤ ꯇꯥ ꯇꯥꯕ ꯃꯥꯜꯂꯤꯅꯦ
ꯇꯥꯗꯦ ꯁꯣꯝꯗꯗꯤ ꯈꯪꯗꯦ ꯅꫭꯡ ꯆꯨꯗꯧ ꯃꯥꯥꯟꯅꯗꯔꯦꯗ
ꯍꯣꯏ ꯉꯁꯤꯁꯨ ꯅꯨꯡꯁꯥ ꯁꯥꯗꯧ ꯃꯥꯜꯂꯦ
ꯍꯣꯏ ꯍꯧꯖꯤꯛꯇꯤ ꯅꯨꯡꯁꯥ ꯊꯣꯛ ꯇꯦ ꯉꯔꯥꯡꯗꯣ ꯀꯩꯅꯣꯝꯃ ꯎꯋꯦ ꯎꯝ ꯏꯁ꯭ꯇꯦꯇꯁꯇ ꯑꯗꯨꯝ ꯊꯥꯒꯠꯂꯦ ꯃꯤ ꯃꯌꯥꯝꯅ ꯃꯊꯛꯀꯤꯗꯣ
ꯍꯣꯏ
ꯅꯨꯡꯁꯥꯗꯣ ꯀꯩꯅꯣ ꯈꯨꯗꯝ ꯑꯃ ꯄꯤꯕ꯭ꯔꯅ
ꯑꯦ ꯑꯗꯨꯝ ꯇꯧꯕꯅꯤꯗ ꯎꯝ ꯆꯍ ꯈꯨꯗꯤꯡꯒꯤ ꯑꯗꯨꯃꯥꯏ ꯇꯧꯕꯅꯦꯕ ꯎꯗꯦ ꯎꯗꯝ ꯅꯠꯇꯦꯕ ꯑꯩꯈꯣꯏꯒꯤ ꯀꯩ ꯍꯥꯏꯁꯤ ꯁꯤꯔ ꯃꯊꯛꯀꯤ ꯑꯩꯈꯣꯏ ꯅꯣꯡꯁꯨ ꯈꯔ ꯂꯩꯕ ꯑꯗꯨꯒꯤ ꯂꯩꯆꯤꯟꯁꯨ ꯈꯔ ꯂꯩꯕꯗ ꯀꯩꯅꯣ ꯇꯧꯕꯩ ꯋꯥꯅꯤꯗ ꯊꯥꯏꯅꯒꯤ ꯈꯨꯗꯝꯕꯨꯗꯤ ꯍꯥꯏꯕꯀꯣ ꯑꯗꯨꯝ ꯇꯧꯕꯅꯦꯕ ꯑꯩꯅ ꯑꯗꯨ ꯑꯗꯨ ꯇꯧꯔꯗꯤ ꯏꯁꯤꯡ ꯆꯥꯎꯋꯦ ꯍꯥꯏꯕ꯭ꯔꯥ
ꯍꯣꯏ ꯍꯣꯏ
ꯑꯗꯨꯃꯥꯏ ꯍꯥꯏꯅꯩꯗꯅꯀꯣ ꯌꯥꯝ ꯀꯟꯅ ꯑꯗꯨꯃꯥꯏ ꯇꯧꯗꯝꯅꯤꯍꯦ ꯑꯩꯈꫭꯏꯒꯤ ꯀꯩ ꯍꯥꯏꯁꯤꯔ ꯅꯣꯡ ꯆꯨꯔꯀꯥꯟꯗ ꯃꯥꯒꯤ ꯔꯦꯟꯕꯣꯒꯨꯝꯕ ꯊꯣꯛꯄꯗꯣ
ꯑꯣ
ꯑꯗꯨꯒꯨꯝꯕ ꯀꯩꯅꯣ ꯍꯣꯏ ꯑꯍꯟꯖꯤꯡꯅ ꯈꯨꯗꯝ ꯌꯥꯝ ꯇꯧꯕꯗꯣ
ꯎꯝ ꯎꯝ
ꯑꯗꯨꯁꯨ ꯑꯣꯏꯗꯕꯅꯦꯕ ꯑꯩꯈꯣꯏꯒꯤ ꯀꯔꯤ ꯍꯥꯏꯁꯦ ꯑꯩꯈꯣꯏ ꯑꯥ ꯂꯤꯟ ꯂꯤꯟ ꯍꯥꯏꯒꯗ꯭ꯔꯥ ꯑꯆꯧꯕꯃ ꯃꯀꯣꯛꯇꯒꯤ ꯀꯩꯅꯣ ꯀꯥꯞꯈꯠꯂꯛꯄꯅꯤꯒ ꯍꯥꯏꯕꯗꯣ ꯑꯍꯟꯁꯤꯡꯅ
ꯈꯪꯗꯦ
ꯑꯗꯨ ꯑꯗꯨ ꯅꯠꯇꯦꯕ ꯀꯩꯅꯣꯗ ꯅꯣꯡ ꯈ ꯈ ꯀ ꯇꯥꯕ ꯁꯤꯠꯂꯤ ꯁꯤꯠꯂꯤ ꯇꯥꯕꯗꯨꯗ ꯅꯨꯡꯁꯥ ꯃꯉꯥꯜꯗꯨꯅꯀꯣ ꯑꯗꯨꯒꯤ ꯏꯁꯄꯦꯛꯇ꯭ꯔꯝꯗꫭ ꯃꯣꯏ ꯃꯆꯨꯗꯨ ꯊꯣꯛꯄꯅꯦꯕ ꯑꯍꯟꯁꯤꯡꯅ ꯑꯩꯈꯣꯏꯒꯤ ꯖꯨ ꯀꯩꯅꯣꯗꯒ ꯂꯩꯕꯗꯣ ꯍꯣꯏ ꯐꯠ ꯇꯦ ꯍꯥꯏꯌꯦꯕ ꯑꯗꯨ ꯑꯣꯏꯗꯦꯕ ꯀꯩꯁꯨ ꯑꯣꯏꯗꯦꯕ ꯑꯗꯨ ꯖꯨꯗ ꯑꯃ ꯂꯩꯕꯗꯣ ꯂꯤꯟ ꯑꯆꯧꯕ ꯑꯃ ꯂꯩꯕꯗꯣ
ꯍꫭꯏ
ꯑꯗꯨꯒꯨꯝꯕ ꯀꯩꯅꯣꯗꯒꯤ ꯑꯆꯧꯕꯗꯒꯤ ꯃꯀꯣꯛꯇꯒꯤ ꯀꯥꯞꯈꯠꯂꯛꯄꯅꯤ ꯉꯥꯜꯂꯛꯄꯅꯤ ꯑꯗꯨꯃꯥꯏꯅ ꯍꯥꯏꯕꯗ ꯑꯍꯟꯁꯤꯡꯅ ꯑꯗꯨꯗꯤ ꯑꯗꯨꯗꯤ ꯑꯣꯏꯗꯦꯕ ꯑꯩ ꯍꯣꯔꯦꯟ ꯍꯥꯏꯕꯤꯈꯤꯁꯦ ꯄꯉꯥꯡ ꯇ ꯉꯥꯡꯕꯅꯤ ꯑꯆꯨꯝꯕꯕꯨꯗꯤ ꯈꯔꯗꯤ ꯂꯩꯌꯦꯕꯀꯣ ꯑꯗꯨ ꯑꯣꯏꯔꯁꯨ ꯀꯩꯅꯣ ꯅꯦ ꯅꯠꯇꯦꯕ ꯑꯩꯈꯣꯏꯒꯤ ꯁꯥꯏꯟꯁꯀꯤ ꯇꯥꯝꯗ ꯂꯥꯛꯑꯒꯗꯤ ꯂꯣꯏ ꯂꯥꯟꯃꯤꯅꯠ
ꯍꯣꯏ ꯍꯣꯏ ꯆꯨꯝꯃꯤ ꯆꯨꯝꯃꯤ ꯏꯇꯥꯎꯅ ꯍꯥꯏꯕꯁꯦ ꯂꯣꯏ ꯆꯨꯝꯃꯤꯕ
ꯏꯇꯥꯁꯨ ꯑꯗꯨꯃꯥꯏꯅ ꯍꯥꯏꯒꯂꯦꯗ ꯅꯨꯡꯁꯥ ꯈ ꯈ ꯊꯣꯛꯄ ꯍꯧꯔꯦ
ꯈꯪꯗꯦ ꯉꯁꯤꯗꯤ ꯀꯥꯏ ꯆꯠꯇꯣꯏꯅꯣ
ꯆꯠꯂꯨꯏꯌꯦ
ꯎꯝ ꯆꯠ ꯀꯅꯨ
ꯍꯣꯏꯁꯦ
ꯌꯨꯝꯗ ꯄꯣꯊꯥꯔꯒ ꯑꯗꯨꯝ ꯋꯥꯔꯤ ꯁꯥꯔꯒ ꯂꯩꯔꯣꯕ
ꯄꯣꯊꯥꯗꯨꯅꯦ ꯅꯪꯁꯨ ꯉꯁꯤ ꯊꯕꯛ ꯆꯤꯜꯂꯅꯤ ꯑ ꯋꯥꯔꯤ ꯑꯗꯨꯝ ꯁꯥꯟꯅꯅꯤꯡ ꯁꯥꯟꯅꯅꯤꯡꯕꯅꯤꯅꯦ
ꯑꯁ ꯑꯗꯨ ꯑꯣꯏꯔꯁꯨ ꯑꯩꯗꯤ ꯈꯪꯗꯦ ꯄꯣꯊꯥ ꯑꯗꯨꯝ ꯑꯩ ꯍꯜꯂꯛꯄ ꯀꯥꯟꯗꯁꯨ ꯑꯗꯨꯝ ꯇꯧꯕ ꯌꯥꯏꯗ ꯅꯠꯇ꯭ꯔꯣ
ꯇꯧꯕꯩꯗꯤ ꯅꯪ ꯁꯥ ꯃꯔꯣꯏꯒꯨꯝꯕ ꯀꯩ ꯀꯩꯅꯣ ꯂꯧ ꯂꯧꯗꯣ ꯂꯩꯕꯅꯦ
ꯍꯣꯏ ꯂꯧꯔꯁꯨ ꯑꯗꯨꯝ ꯌꯨꯝ ꯍꯜꯂꯛꯄ ꯀꯥꯟꯗ ꯀꯨꯟꯊ꯭ꯔꯥ ꯃꯔꯣꯏꯒꯨꯝꯕ ꯄꯨꯟꯕ ꯃꯇꯝꯗ ꯑꯗꯨꯝ ꯋꯥꯔꯤ ꯁꯨꯅꯕ ꯌꯥꯏꯗꯅ
ꯍꯣꯏ ꯌꯥꯏ ꯌꯥꯏ ꯑꯗꯨꯃꯁꯨ ꯌꯥꯏ
ꯑꯗꯨꯅꯦꯕ
ꯑꯗꯨꯗꯤ ꯑꯩ ꯆꯥꯡ
ꯍꯣꯏ ꯇꯤꯡꯉꯣ ꯇꯤꯡꯉꯣ ꯃꯪꯒꯟꯒ ꯎꯁꯣꯏ ꯎꯇꯤꯒꯁꯨ ꯆꯥꯔꯗꯤ ꯍꯥꯎꯕꯅꯤꯅꯦꯍ
ꯍꯣꯏ ꯍꯣꯔꯦꯟ ꯆꯥꯁꯤꯔꯥꯅ ꯈꯟꯕ
ꯑꯣ ꯆꯥꯏ ꯆꯥꯏ ꯆꯥꯒꯗꯕꯅꯤ ꯅꯣꯏ ꯎꯠꯇꯤꯗ ꯀꯩꯅꯣ ꯂꯩ ꯍꯥꯞꯄ ꯅꯠꯇ꯭ꯔꯣ ꯑ
ꯁꯗ ꯎꯝ ꯍꯥꯞꯄꯦ ꯑꯗꯨ ꯍꯥꯞꯇ꯭ꯔꯗꯤ ꯍꯥꯎꯔꯣꯏꯌꯦ
ꯍꯥꯎꯅꯦ ꯍ ꯑꯗꯨꯣ ꯌꯥꯝ ꯇꯣꯏꯅ ꯆꯥꯔꯁꯨ ꯐꯠꯇꯦ ꯍꯥꯏ ꯎꯇꯤꯁꯦ ꯁꯣꯗꯥꯗ ꯐꯠꯇꯦ ꯍꯥꯏꯕ
ꯎꯝ
ꯍꯞꯇꯥ ꯑꯗꯨꯒꯒꯨꯝꯕ ꯑꯗꯩ ꯊꯥ ꯑꯗꯨꯒꯨꯝꯕ ꯑꯃꯛ ꯆꯥꯕꯗꯤ ꯐꯩ ꯍꯥꯏ
ꯎꯝ ꯆꯥꯗꯕ ꯀꯨꯏꯔꯦ ꯑꯩꯈꯣꯏꯗꯤ
ꯎ ꯀꯣꯏꯔꯕ
ꯎꯝ ꯀꯨꯏꯔꯦꯕ
ꯆꯥꯎꯥꯛ ꯆ ꯆꯥꯒꯗꯕꯅꯤ
ꯆꯥꯒꯅꯤ
ꯅꯨꯡ ꯁꯥꯥ ꯁꯥꯥꯔꯦ
ꯑꯣ ꯁꯥꯏ ꯑꯩꯈꯣꯏꯗꯗꯤ ꯁꯥꯗꯦ ꯅꯨꯡꯁꯥꯗꯤ ꯊꯣꯛ ꯀꯩꯅꯣ ꯌꯥꯝ ꯀꯟꯅꯗꯤ ꯊꯣꯛꯄ ꯑꯣꯏꯗꯦꯕꯀꯣ
ꯍꯣꯏ ꯃꯊꯛꯀꯤꯁꯦ ꯄꯣꯡꯍꯥꯡ ꯍꯥꯡꯈ꯭ꯔꯦ ꯀꯩꯅꯣꯗ ꯈꯇ ꯉꯥꯏꯔꯦ ꯍꯤꯒꯣꯛ ꯍꯤꯒꯣꯡꯃꯆꯨ ꯈꯛꯇ ꯉꯥꯏꯔꯦ
ꯑꯣ ꯅꯣꯡꯗꯤ ꯆꯨꯗꯧ ꯃꯥꯟꯗ꯭ꯔꯦꯗ ꯅꯣꯡ ꯁꯨꯝꯃꯜꯂꯁꯨ ꯂꯩꯕ ꯅꯨꯡꯉꯥꯏꯇꯦ ꯂꯩꯈꯣꯝ ꯉꯥꯛꯇ ꯀꯔꯤ ꯍꯥꯏꯁꯤꯔꯥ ꯆꯣꯠꯄꯒꯨꯝ ꯇꯧꯋꯦꯕ ꯌꯨꯝꯗꯨꯀꯣ
ꯍꯣꯏ
ꯑꯗꯨꯒꯤ ꯁꯥꯃꯜꯂꯁꯨ ꯅꯨꯡꯉꯥꯏ ꯗꯦ ꯅꯣꯡ ꯆ ꯃꯜꯂꯁꯨ ꯅꯨꯡꯉꯥꯏꯇꯦ
ꯎꯝ
ꯃꯌꯥꯏꯗ ꯂꯩꯕꯗꯨꯅꯤ ꯄꯥꯝꯃꯤꯁꯦ ꯑꯩꯅ
ꯃꯇꯝꯁꯦ ꯌꯥꯝ ꯌꯥꯝ ꯊꯨꯅ ꯂꯥꯛꯑꯦꯀꯣ ꯍꯧꯖꯤꯛ ꯖꯨꯂꯥꯏꯃꯨꯛ ꯌꯧꯔꯦꯅꯦ ꯊꯥꯈꯥꯏꯃꯨꯛ ꯁꯨꯔꯦꯅꯦ ꯑꯗꯣ ꯖꯨꯂꯥꯏ ꯑꯥꯒꯁ ꯁꯦꯞꯇꯦꯝꯕꯔ ꯑꯣꯛꯇꯣꯕꯔ ꯅꯤꯡꯊꯝꯊꯥꯕꯨꯗꯤ ꯑꯃꯨꯛ ꯆꯪꯁꯤꯜꯂꯛꯑꯅꯤ ꯗꯣ
ꯍꯣꯏ
ꯅꯤꯡꯊꯝ ꯊꯥꯃꯨꯛ ꯆꯪꯁꯤꯜꯂꯅꯤ ꯌꯥꯝ ꯊꯨꯅ ꯂꯥꯛꯄ ꯋꯥꯅꯤꯗ ꯅꯤꯡꯊꯝ ꯊꯥ ꯑꯩꯈꯣꯏ ꯑꯣꯛꯇꯣꯕꯔ
ꯆꯍꯤ ꯑꯅꯤ ꯑꯍꯨꯝꯁꯦ ꯀꯔꯤꯁꯨ ꯅꯠꯇꯦ ꯍꯥꯏꯔꯤꯗꯣ ꯑꯩꯅ
ꯎꯝ
ꯅꯪꯅ ꯀꯨꯏꯃꯜꯂꯦ ꯀꯨꯏꯃꯜꯂꯦ ꯍꯥꯏꯕꯗꯣ ꯆꯍꯤ ꯑꯅꯤ ꯑꯍꯨꯝꯁꯦ ꯈꯪꯗꯅ ꯑꯗꯨꯝ ꯂꯥꯛꯀꯅꯦꯕ
ꯍꯣꯏ ꯑꯗꯨꯕꯨꯗꯤ ꯑꯗꯨꯅꯤ ꯑꯩꯗꯤ ꯄꯩꯁꯥ ꯇꯨꯡꯁꯤꯟꯅꯕ ꯇꯧꯔꯒꯦ ꯉꯥꯏ ꯉꯥꯏꯔꯒ
ꯎꯝ ꯇꯧꯔꯣ ꯇꯧꯔꯣ
ꯑꯣꯛꯇꯣꯕꯔ ꯑꯗ꯭ꯋꯥꯏꯗꯅꯤ ꯅꯨꯡꯉꯥꯏꯔꯤꯁꯦ ꯌꯥꯝ ꯀꯟꯅ ꯁꯥꯕꯁꯨ ꯅꯠꯇꯕ ꯌꯥꯝ ꯀꯟꯅ ꯏꯪꯕꯁꯨ ꯅꯠꯇꯕ ꯑꯗꯨ ꯃꯇꯝꯗꯣ ꯅꯨꯡꯉꯥꯏꯕꯅꯤꯅꯦ ꯑꯗꯨ ꯃꯇꯝꯗꯣ ꯅꯨꯡꯉꯥꯏꯔꯦ ꯑꯗꯨ
ꯀꯨꯝꯁꯤꯁꯨ ꯂꯧ ꯂꯥꯛꯑꯣꯀꯣ ꯂꯥꯛꯑꯣ ꯀꯩꯅꯣ ꯌꯩꯕ ꯃꯇꯝꯗ ꯂꯥꯛꯑꯣꯕ
ꯍꯣꯏ
ꯈꯥꯎꯕ ꯃꯇꯝꯗꯗꯤ ꯀꯩꯅꯣ ꯂꯥꯛꯇ꯭ꯔꯁꯨ ꯌꯥꯏ
ꯃꯦꯆꯤꯟꯅ ꯇꯧꯗꯣꯏꯔꯣ
ꯍꯣꯏ ꯃꯦꯆꯤꯟꯅ ꯇꯧꯗꯣꯏꯅꯤ
ꯂꯧ ꯍꯥꯏꯗꯤ ꯈꯣꯝ ꯈꯣꯝꯕꯗꯣ
ꯍꯣꯏ ꯍꯣꯏ ꯑꯗꯨ ꯃꯇꯝꯗꯨꯗ
ꯑꯗꯨꯗꯤ ꯃꯤ ꯌꯥꯝ ꯏꯀꯥꯏꯅꯦ
ꯑꯁꯦꯡꯕ ꯏꯀꯥꯏꯍꯦ
ꯍꯣꯏ ꯏꯀꯥꯏꯔꯝꯒꯅꯤ ꯑꯗꯨ ꯑꯣꯏꯔꯁꯨ ꯀꯥꯏꯗꯦꯗꯅ
ꯅꯣꯏ ꯅꯍꯥꯟꯃꯨꯛ ꯂꯧ ꯈꯣꯏꯕꯗ ꯀꯩꯅꯣꯒꯨꯝꯕ ꯇꯧꯔꯗꯤ ꯃꯤ ꯌꯥꯝꯗꯕꯅ ꯑꯗꯨꯝ ꯀꯩꯁꯨ ꯏꯀꯥꯏꯗꯦꯕ ꯍꯥꯏꯗꯤ ꯃꯤꯒꯤ ꯑꯗꯨꯃꯥꯏꯅ ꯀꯟꯗꯕꯅꯤꯅ ꯃꯤ ꯃꯃꯥꯡꯗ ꯊꯕꯛ ꯁꯨꯕꯗꯣ
ꯑꯁ ꯇꯞꯅ ꯇꯞꯅ ꯇꯧꯒꯗꯕꯅꯤꯅꯦ ꯊꯕꯛꯄꯨ ꯀꯟꯅ ꯁꯨꯔꯗꯤ ꯀꯗꯥꯏꯗꯒꯤ
ꯅꯠꯇꯦꯗ ꯃꯤꯅ ꯍꯥꯏꯅꯔꯒꯗꯤ ꯇꯜꯂꯦꯗꯅ ꯁꯤ ꯅꯨꯄꯥꯁꯦ ꯊꯕꯛ ꯁꯨꯕ ꯍꯩꯇꯦ ꯍꯣ ꯇꯦ ꯍꯩꯕꯕꯨꯗꯤ ꯍꯩꯀꯣ ꯑꯗꯨ ꯑꯣꯏꯔꯁꯨ ꯂꯩꯗꯅ
ꯎꯝ ꯑꯣ ꯑꯗꯨꯗꯤ ꯅꯪꯅ ꯀꯩꯅꯣ ꯇꯧꯔꯗꯤ ꯇꯜꯂꯗꯤ ꯂꯧ ꯈꯥꯎꯕ ꯅꯨꯃꯤꯠꯇ ꯂꯥꯛꯑꯣ
ꯂꯧ ꯈꯥꯎꯕ ꯅꯨꯃꯤꯠꯇ ꯀꯩꯗꯧꯗꯣꯏꯕ
ꯑꯗꯨꯝ ꯂꯥꯛꯑꯣ ꯍꯥꯏꯕ
ꯃꯦꯆꯤꯟꯅ ꯈꯥꯎꯒꯗꯕꯗꯨꯕꯨ
ꯎꯝ ꯈꯥꯎꯒꯅꯤ ꯑꯗꯨ ꯑꯣꯏꯔꯁꯨ ꯃꯇꯥꯏ ꯃꯇꯥꯏ ꯗꯤ ꯃꯤꯅ ꯈꯥꯎꯒꯅꯤꯗꯅ
ꯍꯣꯏ ꯍꯣꯏ ꯑꯗꯨ ꯑꯗꯨ ꯑꯣꯏꯔꯗꯤ ꯂꯥꯛꯀꯦꯅꯦ ꯂꯥꯛꯄ ꯌꯥꯏꯅꯦ ꯑꯗꯨꯗꯤ
ꯍꯣꯏ
ꯁꯪꯉꯗꯤ ꯂꯥꯛꯀꯦꯗ ꯑꯩ ꯃꯇꯦꯡ ꯑꯗꯨꯝ ꯄꯥꯡꯅꯤꯡꯉꯤꯗ ꯅꯣꯏꯒꯤ ꯍꯥꯏꯗꯤꯀꯣ ꯑꯩ ꯋꯥꯈꯜꯗꯗꯤꯀꯣ ꯑꯗꯨꯃꯥꯏꯅ ꯂꯩꯌꯦꯕ ꯑꯣ ꯃꯣꯏꯁꯦ ꯀꯩꯅꯣ ꯂꯩꯇꯦ ꯀꯣꯟꯅ ꯅꯨꯄꯥ ꯀꯩ ꯍꯥꯏꯁꯤꯔꯥ ꯂꯨꯆꯤꯡꯅꯕ ꯃꯤ ꯂꯩꯇꯦꯀꯣ ꯑꯩ ꯑꯗꯨꯨꯝ ꯈꯜꯂꯒꯄ ꯃꯇꯦꯡ ꯌꯥꯝ ꯄꯥꯡꯅꯤꯡꯉꯦꯕ
ꯎꯝ ꯎꯝ
ꯅꯣꯏ ꯅꯣꯏꯅꯗꯤ ꯑꯩꯅ ꯈꯟꯕꯗꯣ ꯈꯪꯉꯝꯃꯣꯏꯕ
ꯈꯪꯉꯦ ꯈꯪꯉꯦ ꯑꯗꯨꯒꯤ ꯑꯗꯨ ꯅꯪ ꯑꯗꯨꯝ ꯅꯨꯡꯁꯤꯗꯨꯗꯤ
ꯎ
ꯍꯗꯧ ꯈꯥꯎ ꯌꯦꯡꯉꯁꯤ ꯑꯩ ꯁꯨꯇꯤ ꯅꯨꯃꯤꯠꯇꯨ ꯅꯠꯇꯗꯤ ꯎꯄꯥꯏ ꯂꯩꯇꯦꯅꯦ ꯑꯗꯨꯁꯨ
ꯍꯣꯏ ꯑꯗꯨꯅꯦ
ꯁꯨꯇꯤ ꯅꯨꯃꯤꯠꯇ ꯑꯣꯏꯔꯦ ꯅꯤꯡꯊꯧꯀꯥꯕꯗꯨꯒꯨꯝꯕ ꯇꯧꯔꯗꯤ ꯑꯗꯨꯝ ꯂꯥꯛꯄ ꯌꯥꯔꯤꯁꯦ
ꯎꯝ
ꯂꯥꯛꯀꯦ ꯂꯥꯛꯀꯦ ꯀꯔꯤꯒꯤ ꯂꯥꯛ ꯂꯥꯛꯇꯅꯤꯒꯤ ꯑꯗꯨꯝ ꯂꯥꯛꯑ ꯂꯣꯏꯔꯦ
ꯃꯣꯔꯣꯛ ꯍꯦꯛꯈꯤꯒꯦ ꯑꯃꯦꯠꯄ ꯇꯧꯅꯕ
ꯦ ꯃꯔꯖꯤ
ꯍꯥꯥ ꯀꯩ ꯍꯥꯏꯕꯅꯣ ꯇꯥꯕ꯭ꯔꯣ
ꯂꯧ ꯇꯔꯦ ꯂꯧ ꯇꯔꯦ ꯂ ꯍꯥ
ꯅꯣꯡ ꯇꯥꯔꯕꯣ
ꯍꯣꯏ ꯅꯣꯡꯁꯤ
ꯑꯩꯈꯣꯏꯗꯗꯤ ꯅꯨꯡꯁꯥ ꯌꯥꯝ ꯅꯨꯡꯁꯥ ꯊꯣꯛꯄ ꯍꯧꯔꯦ
ꯅꯨꯡꯁꯥꯁꯨ ꯊꯣꯛꯑꯦ ꯅꯣꯡꯁꯨ ꯇꯥꯏ
ꯎꯝ ꯈꯪꯗꯅꯦ ꯑꯃꯦꯠꯄ ꯑꯃ ꯇꯧꯔꯒꯦ
ꯍꯣꯏ
ꯑꯁ ꯉꯔꯥꯡꯗꯨꯅ ꯃꯪꯒꯟꯗ ꯇꯤꯡ ꯑꯃꯗꯤ ꯀꯥꯡꯍꯧ ꯆꯥꯗꯣꯏꯕ ꯑꯗꯨꯁꯨ ꯇꯧꯍꯧꯗ꯭ꯔꯦꯅꯦ ꯀꯥꯎꯔꯦꯕ
ꯀꯔꯤ ꯀꯥꯎꯕ꯭ꯔꯅꯦ
ꯀꯥꯎꯔꯦ
ꯌꯨꯁ ꯀꯔꯤꯌꯥ
ꯎ ꯁꯀꯥꯟꯗꯧ ꯃꯥꯂꯦ
ꯍꯣꯏ ꯅꯣꯡꯁꯨ ꯈꯤꯛꯂꯤ ꯈꯤꯛꯂꯤ ꯈꯤꯛꯏ ꯑꯗꯒꯤ ꯅꯨꯡꯁꯥꯁꯨ ꯁꯨ ꯊꯣꯛꯏ ꯅꯣꯏ ꯂꯧ ꯂꯧ ꯈꯥꯎꯒꯗꯕꯗꯤ ꯅꯣꯕꯦꯝꯕꯔ ꯂꯥꯁ ꯋꯤꯛꯗꯥꯏꯗ ꯑꯣꯏꯔꯝꯒꯅꯤꯗ
ꯑꯣ ꯍꯣꯏ ꯍꯣꯏ
ꯑ ꯑꯗ ꯋꯥꯜꯗ ꯂꯥꯛꯀꯗ ꯎ ꯂ ꯀꯅꯥ
ꯈꯥꯎꯕꯗꯁꯨ ꯂꯥꯛꯑꯣ ꯌꯩꯕꯗꯁꯨ ꯂꯥꯛꯑꯣ ꯅꯠꯇ꯭ꯔꯥ
ꯍꯣꯏ ꯂꯥꯛꯀꯦ ꯑꯩ ꯀꯩꯅꯣꯗꯤ ꯈꯣꯝꯕ ꯅꯨꯃꯤꯠꯇꯣ ꯌꯩꯔꯒꯗꯤ ꯑꯗꯨꯝ ꯌꯥꯔꯦꯅꯦ ꯌꯩ ꯌꯩꯕ ꯅꯨꯃꯤꯠꯕꯨ ꯇꯣꯉꯥꯟꯅ ꯇꯧꯈ꯭ꯔꯗꯤ
ꯑꯗꯨꯅꯦ ꯍꯣꯏ ꯑꯃꯨꯛ
ꯌꯥꯔꯦ ꯎꯝ
ꯅꯨꯡꯉꯥꯏꯕꯅꯤꯗꯀꯣ ꯁꯨꯃꯥꯏꯅ ꯆꯠꯄꯁꯤꯁꯨ
ꯅꯪꯗꯤ ꯑꯩ ꯑꯗꯨꯝ ꯆꯠꯔꯗꯤ ꯏꯀꯥꯏꯕ ꯃꯥꯜꯂꯦꯗ
ꯅ ꯀꯥꯏꯗꯦꯍꯦ ꯍꯟꯗꯛꯇꯤ ꯏꯀꯥꯏꯗ꯭ꯔꯦꯍꯦ ꯍꯥꯟꯅꯗꯤ ꯌꯥꯝ ꯏꯀꯥꯏꯔꯝꯕꯅꯦꯕꯀꯣ ꯃꯤꯒ ꯎꯍꯟꯅꯤꯡꯗꯕ ꯃꯤꯅ ꯀꯃꯥꯏꯅ ꯍꯥꯏꯗꯣꯏꯅꯣ ꯍꯥꯏꯕꯗꯣ ꯈꯜꯂꯦꯕ
ꯑꯗꯨꯝ ꯂꯥꯛꯑꯒꯗꯤ ꯅꯪꯁꯦ ꯀꯩꯅꯣ ꯇꯧꯕ ꯃꯤ ꯃꯤꯃꯅꯒ ꯑꯩꯉꯣꯟꯗꯒ ꯁꯨꯝ ꯀꯧ ꯀꯧꯔꯛꯇꯦꯕ
ꯁꯨꯃꯥꯏ ꯇꯧꯔꯔꯣꯏ ꯍꯟꯗꯛꯇꯤ ꯁꯦ ꯇꯧꯔꯔꯣꯏ
ꯏꯁ ꯌꯥꯗꯦꯗ ꯑꯩꯗꯤ ꯃꯔꯛ ꯃꯔꯛꯇ ꯅꯕꯨꯗꯣ ꯌꯥꯝ ꯌꯥꯝ ꯁꯥꯎꯅꯤꯡ ꯌꯥꯝ ꯁꯥꯎꯅꯤꯡꯖꯥꯅꯤꯗ
ꯀꯔꯤ ꯃꯃꯥꯡꯗꯔꯣ
ꯍꯣꯏ
ꯁꯥꯎꯅꯤꯡꯗꯦꯍꯦ ꯀꯥꯔꯤꯔꯣ ꯈꯪꯗꯦ ꯅꯪꯁꯨ ꯀꯃꯥꯏꯃꯤ
ꯃꯥꯜꯂꯕ
ꯎꯝ